ꯂꯣ
ꯍꯜꯂꯣ
ꯑꯝ ꯇꯥꯕ꯭ꯔꯣ
ꯇꯥꯏ ꯇꯥꯏ ꯀꯩꯗꯣꯏꯅꯣ
ꯑꯥ ꯑꯁ ꯑꯁ ꯉꯁꯥꯏ ꯅꯠꯇꯦ ꯉꯔꯥꯡꯒ ꯆꯥꯞ ꯃꯥꯟꯅꯩ ꯑꯗꯨꯝ ꯐꯝ ꯏꯃꯨꯡꯗꯒꯤ ꯇꯧ ꯑ
ꯅꯥꯍ
ꯏꯃꯨꯡꯖꯦ ꯑꯩ ꯈ꯭ꯋꯥꯏ ꯀꯩꯍꯥꯏꯇ
ꯎꯝ
ꯍꯣꯏ ꯍꯩꯅꯕ ꯍꯥꯏꯁꯦ ꯅꯨꯡꯁꯤꯕ ꯃꯐꯝ ꯍꯥꯏꯁꯦ ꯑꯦ
ꯀꯩꯑꯕ
ꯌꯥꯝ ꯅꯨꯡꯁꯤꯕ ꯍꯥꯏꯇꯥꯔꯦ ꯐꯃꯨꯡꯁꯦ ꯑꯗꯨꯒꯤ
ꯑꯣꯏꯅꯦ ꯎꯍꯨꯝ
ꯎꯝ ꯆꯥꯛ ꯆꯥꯗ꯭ꯔꯤꯕꯣ ꯅꯪꯕꯣ
ꯆꯥꯔꯦ ꯆꯥꯛ
ꯋꯥꯔꯦ ꯀꯔꯤ ꯃꯊꯦꯜ ꯆꯥꯒꯤꯅꯣꯗꯣ ꯉꯁꯤꯅ
ꯉꯁꯤꯅ ꯏꯔꯣꯟꯕ ꯆꯥꯔꯦ
ꯑ ꯍꯥꯎꯕꯅꯤꯗ ꯏꯔꯣꯟꯕꯍꯣꯏꯖꯨ
ꯆꯥꯕ ꯐꯪꯗ꯭ꯔꯕꯣ
ꯑꯁ ꯀꯩ ꯍꯥꯏꯒꯦ ꯑꯗꯨꯝ ꯑꯥꯂꯨꯈꯣꯏꯕꯨꯗꯤꯀꯣ ꯑꯂꯨ ꯑ ꯀꯩꯅꯣ ꯀꯩ ꯀꯩꯩꯅꯣ ꯑꯗꯨꯝ ꯆꯥꯕꯕꯨꯗꯤ ꯀꯩ ꯍꯥꯏꯁꯦ ꯌꯥꯏꯌꯦꯕ ꯑꯗꯣ ꯏꯃꯥꯟꯅꯕ ꯈꯔ ꯏꯔꯣꯝꯕꯗꯣ ꯆꯥꯅꯤꯡꯗꯕꯗꯨꯒꯤ ꯑꯩꯕꯨꯗꯤ ꯌꯥꯝ ꯍꯥꯎꯕ
ꯎꯝ ꯅꯣꯔ꯭ꯗ ꯏꯁ ꯃꯆꯥꯒ ꯂꯩꯇ꯭ꯔꯣ
ꯃꯥꯅꯦꯗ ꯑꯗꯨ ꯑꯣꯏꯔꯁꯨ ꯀꯩ ꯍꯥꯏꯗ ꯑꯃꯗꯣ ꯑꯩꯅ ꯍꯥꯏꯕꯗꯣ ꯁꯥ ꯅꯠꯇꯗꯤ ꯆꯥꯅꯤꯡꯗꯦ ꯍꯥꯏꯕ ꯃ ꯑꯁꯤꯒꯤ ꯏꯔꯣꯝꯕ ꯈꯣꯏꯁꯦ ꯑꯩꯒꯤꯗꯤ ꯌꯥꯝ ꯍꯥꯎꯋꯦꯗ ꯆꯥꯔꯒ ꯆꯥꯅꯤꯡꯉꯤ
ꯁꯤꯡꯖꯨꯒꯨꯝꯕꯗꯣ
ꯑꯣꯏ ꯁꯤꯡꯖꯨꯈꯣꯏꯒꯗꯣ ꯆꯥꯛꯀ ꯐꯟ ꯆꯪꯕꯅꯤꯅꯦ ꯏꯟꯖꯥꯡ ꯍꯥꯎꯇꯔꯀꯥꯟꯗꯗꯤ
ꯃꯥꯅꯦ
ꯀꯩꯗꯧꯔꯝꯃꯤꯅꯣ ꯅꯪꯗꯤ
ꯑꯩꯔꯣ ꯇꯨꯝꯃꯒꯦ ꯇꯧꯔꯝꯕꯅꯦ
ꯑꯁ
ꯏ ꯀꯥꯔꯕ
ꯑ ꯀꯩꯒꯤ ꯏꯀꯥꯏꯗꯤ ꯁꯣꯝ ꯏ ꯀꯥꯕꯤꯕꯗꯣ ꯀꯥꯕꯤ
ꯅꯀꯥꯎ ꯑꯍ ꯍ ꯀꯥꯕꯤꯒꯗꯕꯅꯤ ꯀꯥꯕꯤꯒꯗꯕꯅꯤ ꯇꯧꯅꯦ
ꯏꯑꯦꯕ ꯀꯕꯤꯒꯦ
ꯎꯝ ꯍꯝ
ꯀꯩꯅꯣ ꯍꯪꯉꯣꯔ ꯅꯪ ꯈꯨꯝꯕ ꯍꯩꯒꯗꯔ ꯑꯩ ꯍꯪꯉꯦꯀꯣ ꯅꯤꯗꯜꯁꯒꯨꯝꯕꯅꯦꯕ ꯅꯤꯗꯜꯁꯒꯨꯝ
ꯍꯩꯔꯣꯌꯦ
ꯑꯗꯨꯝ ꯍꯩꯔꯕꯣ ꯌꯦꯡꯉꯛꯇꯣꯏꯅꯤ ꯑ ꯀꯩ ꯍꯥꯏꯁꯦ ꯑꯉꯥꯡ ꯑꯣꯏꯏꯀꯥꯟꯗꯗꯤꯀꯣ
ꯑꯝ
ꯑꯗꯃꯝ ꯁꯦ ꯂꯩꯦ ꯃꯀꯣꯛꯇꯒꯤ ꯐꯅꯦꯛ ꯐꯅꯦꯛ
ꯑꯥ
ꯃꯀꯣꯛꯇꯒꯤ ꯀꯩ ꯍꯥꯏꯗ꯭ꯔꯦ ꯃꯀꯣꯡ ꯐꯥꯎꯕ
ꯑꯥ
ꯍꯟꯅꯦꯛ ꯁꯦꯄ
ꯑꯥ
ꯑꯗꯨꯒ ꯑꯍꯜ ꯑꯣꯏꯔꯕ ꯀꯥꯟꯗꯅ ꯀꯩꯁꯨ ꯁꯦꯠꯇꯕꯤꯤꯗ ꯑꯗꯨꯝ ꯑꯥ ꯀꯩ ꯆꯨ ꯁꯦꯗ ꯂꯦꯄ ꯂꯩꯕ
ꯒ꯭ꯌꯥꯟ ꯇꯥꯕ꯭ꯔꯥ ꯑꯀꯥ ꯑꯣꯏ ꯐꯅꯦꯛ ꯁꯦꯠꯄ ꯑꯍꯟ ꯑꯣꯏꯔꯀꯥꯟꯗ ꯅꯦꯛꯀꯦꯠꯇ ꯀꯩꯁꯨ ꯍꯥꯞꯇꯨꯕꯤꯗ ꯂꯦ ꯂꯦꯄ ꯂꯩꯦꯕ ꯀꯔꯤꯑꯣ
ꯀꯩ ꯑꯣꯏꯖꯅꯅꯦ
ꯑꯜ
ꯀꯉꯌꯥ
ꯍꯪꯉꯣ ꯄ ꯈꯪꯉ ꯄꯪ
ꯈꯔꯤ ꯑꯣꯏꯔ ꯆꯂꯅꯦ
ꯗꯁꯦꯠ ꯄꯉꯥꯏ ꯀꯥꯟꯗꯅꯣ
ꯃꯤꯁꯤ꯭ꯔ
ꯑꯥ ꯃꯤ
ꯑꯥ
ꯃꯤꯅꯠꯇꯦ
ꯀꯩ ꯄꯣꯠꯇꯒ ꯍꯤꯟꯁ ꯃ ꯆꯥꯅꯤꯔꯣꯅꯤ
ꯍꯁ ꯃ ꯆꯥ ꯑꯗꯨ ꯌꯥꯎꯕꯅꯦ ꯀꯩꯅꯣ ꯑꯉꯥꯡꯗꯣ ꯐꯅꯦꯛꯁꯦ
ꯑꯉꯥꯡ ꯍꯇ ꯆꯃꯦꯦ ꯌꯥꯕ ꯈꯔꯤ ꯈꯃꯥꯏ ꯇꯅꯦ
ꯁꯀ
ꯆꯕ ꯌꯥꯕ ꯆꯕ ꯌꯥ ꯆꯕ ꯌꯥ ꯆꯕ ꯌꯥ
ꯑꯁꯤꯁꯤꯗꯤ ꯐꯔꯦ ꯌꯥꯝ ꯀꯩ ꯍꯥꯏ ꯑꯩꯅ ꯍꯧꯖꯤꯛ ꯍꯥꯏꯕꯤꯈꯅꯤ ꯈꯪꯒꯗꯧ ꯃꯥꯜꯂꯦ ꯋꯥꯡ ꯃꯅꯦ ꯑꯍꯅ ꯇꯥꯟꯅ
ꯎꯔꯥ
ꯑꯥ
ꯄꯨꯔꯕ
ꯎꯝ ꯎ ꯃꯁ ꯅꯦ
ꯄꯗꯤ ꯄꯖꯤ ꯑꯗꯨ ꯑꯗꯨꯝ ꯑꯁ ꯃꯗꯤ ꯍꯁꯦ ꯀꯩꯗꯅꯦ ꯐ ꯋꯥꯅꯦ ꯋꯥ ꯋꯥꯗ
ꯑꯣ
ꯈꯣꯏꯕꯨꯝ ꯑꯣꯏꯔꯤꯀꯥꯟꯗꯗꯤ ꯀꯩꯅꯣ ꯀꯩꯅꯣ ꯑꯗꯨꯝ ꯃꯌꯥꯝ ꯂꯩ ꯑꯗꯨꯅ ꯑ ꯁꯤꯜꯚꯨꯝꯗ ꯁꯤꯜꯚ ꯦꯝꯄꯕꯨ ꯍꯣꯏ ꯦꯝ ꯁꯣꯏꯕꯨꯝ ꯑꯣꯏꯔꯀꯥꯟꯗꯅ ꯐꯅꯦꯛ ꯁꯦꯠꯄ ꯑꯀꯟꯕꯨ ꯑꯣꯏꯔꯀꯥꯟꯗꯅ ꯁꯦꯠꯂꯅꯤ
ꯈꯔ ꯈꯔꯗꯤ ꯌꯥꯎ ꯍꯣꯏ ꯆꯥꯡꯗ꯭ꯔꯦꯅꯦ
ꯎꯝ ꯀꯩ ꯍꯥꯏꯁꯦ ꯌꯥꯝ ꯀꯨꯏꯔꯗꯤꯀꯣ ꯑꯗꯨ ꯀꯝꯁꯨ ꯀꯩꯁꯨ ꯂꯩꯇꯕꯅꯦꯕ ꯑꯍꯜ ꯑꯣꯏꯔꯀꯥꯟꯗꯗꯤ ꯍꯧꯖꯤꯛ ꯑꯗꯨ ꯑꯗꯨꯗꯣ ꯑꯗꯨꯒꯤ ꯀꯩꯅꯣꯗꯣ ꯃꯈꯨꯝꯗꯣ ꯀꯩ ꯍꯥꯏꯗ꯭ꯔꯥ
ꯀꯣꯚꯔꯗ
ꯑꯥ ꯑꯥ ꯁꯣꯏꯕꯨꯝ ꯑꯣꯏꯔꯀꯥꯟꯗ ꯂꯩꯌꯦꯕ ꯃꯣꯏꯗꯣ ꯑꯗꯨꯝ ꯑ ꯋꯥꯡꯈꯠꯂꯁꯨ ꯅꯧꯔꯤꯕ ꯑꯣꯏꯔꯗꯤ ꯑꯗꯨꯝ ꯑꯗꯨꯗꯣ ꯌꯥꯎꯔꯤꯕꯅꯦꯕ
ꯑ
ꯑꯣ ꯀꯨꯏꯔꯒ ꯂꯤꯔꯀꯥꯟꯗ ꯑꯗꯨꯕꯨ ꯂꯣꯏ ꯇꯥꯈꯤꯗꯨꯣꯏꯅꯦꯕ
ꯑ ꯆꯨꯝꯃꯤꯅꯦ
ꯎꯝ ꯑꯩꯉꯣꯟꯗꯁꯨꯀꯣ ꯉꯁꯥꯏ ꯃꯤꯅ ꯀꯩꯅꯣ ꯑꯗꯨ ꯃꯥꯏ ꯍꯪꯕꯤꯔꯛꯄꯗꯨꯒꯤ
ꯑꯩꯪꯉꯣꯟꯅꯦ ꯑꯇꯩꯁꯨ ꯊꯥꯏꯅꯗꯤ ꯌꯥꯝꯨꯛ ꯍꯩꯔꯝꯕꯅꯤꯅꯦ
ꯑꯣ ꯑꯄ ꯊꯥꯏ ꯇꯥꯔ ꯆꯥ ꯗꯀ ꯆꯥꯜ ꯂꯣꯏꯔꯁ ꯇꯩ ꯀꯠ ꯑꯃ ꯑꯦꯗ
ꯎꯝ ꯆꯥ ꯇꯤꯟ ꯀꯊꯦꯜ ꯆꯥ ꯑꯗꯨ ꯇꯤꯟ ꯀꯊꯦꯜ ꯀꯥꯅꯥꯙ ꯀ ꯗꯦꯂ ꯐꯨꯀꯩꯅ
ꯉꯔ ꯂꯩꯔꯝꯗ꯭ꯔꯦ ꯉꯁꯥꯏꯗꯣ ꯃꯔꯤ ꯑꯍꯨꯝꯒꯗꯤ ꯍꯪꯂꯝꯕꯅꯤꯗ ꯑꯩꯉꯣꯟꯗ ꯀ
ꯃꯔꯤ ꯑꯍ ꯑ ꯃꯔꯤ ꯍꯥꯏ
ꯑꯩ ꯍꯥꯏꯒꯦꯀꯣ
ꯑꯥ
ꯁꯨꯁꯦ ꯁꯨꯁꯦ ꯁꯃꯨꯁꯦ ꯐ꯭ꯔꯤꯁꯤꯗ ꯊꯝꯗꯣꯏꯕꯅꯦꯕ ꯊꯝꯗꯣꯏꯅꯦꯕ
ꯑꯥ
ꯀꯃꯥꯏ ꯊ ꯃꯦꯅꯤ
ꯁꯥꯃꯨꯁꯦ ꯑꯗꯨꯗ ꯑꯩ ꯈꯪꯗꯦ ꯈꯪꯈ꯭ꯔꯕꯅꯤꯅꯦ ꯀꯥꯎ
ꯎꯝ
ꯍꯔꯥꯡ ꯀꯤꯠꯇ ꯍꯣꯏꯗꯣ
ꯎ ꯑꯗ ꯁꯃꯨꯗꯣ ꯐ꯭ꯔꯤꯁ ꯃꯅꯨꯡꯗ ꯊꯝꯗꯣꯏꯅꯦꯣꯕ ꯀꯃꯥꯏꯅ ꯊꯝꯗꯣꯏꯅꯣꯕ
ꯑ ꯁꯃꯨꯗ
ꯎ ꯎꯝ
ꯑꯗꯨꯅꯦ ꯑꯗꯨ ꯑꯩ ꯈꯪꯗꯤꯦ ꯈꯪꯗ꯭ꯔꯕ ꯑꯦ ꯅꯪ ꯑꯍꯥꯟꯕꯗ ꯍꯥꯏꯔꯛꯄꯗꯨꯕꯨꯗꯤ ꯑꯩ ꯁꯨꯡꯈꯪ ꯈꯪꯗ꯭ꯔꯤꯕꯀꯣ
ꯑꯁꯤꯁꯦ ꯁꯝꯖꯤꯟꯅꯗꯣꯏꯅꯤꯀꯣ ꯃꯊꯪ ꯍꯪꯕ ꯀꯣꯏꯁꯟꯗꯨꯒ ꯁꯝꯖꯤꯟꯅꯗꯣꯏꯅꯤꯀꯣ
ꯎ ꯀꯩꯅꯅꯣ ꯀꯩꯅꯣ ꯀꯩꯅꯣ ꯀꯩꯅꯣ ꯈꯪꯉꯔꯣꯏ
ꯐꯤꯁꯇ ꯍꯥꯟꯗꯣꯋꯥꯔ ꯊꯃꯒꯅꯤ ꯀꯩ
ꯁꯃꯣꯗꯨ ꯀꯣꯏꯁ ꯇꯔꯤꯒ
ꯑ ꯁꯃꯨ ꯊ ꯁ ꯁꯥꯏ ꯂ ꯐꯔꯤꯁꯁꯨ ꯁꯥꯏꯁ ꯍꯥꯏꯗꯦꯗꯅ
ꯁꯥꯏꯁ ꯍꯥꯏꯗ꯭ꯔꯒꯁꯨ ꯁꯥꯃꯨꯗꯤ ꯐ꯭ꯔꯤꯖꯇ ꯁꯨꯡꯆꯟ ꯆꯜꯂꯣꯏ
ꯁꯃꯨ ꯁꯃꯨꯗꯨ ꯇꯣꯏ ꯑꯣꯏꯔꯝꯃꯗꯤ
ꯑꯗꯨꯗꯤ ꯑꯩꯅ ꯇꯣꯏ ꯑꯣꯏꯔꯝꯃꯗꯤ ꯑꯩꯅ ꯍꯥꯏꯗꯨꯗꯤ
ꯑꯗꯨꯒ ꯑꯗꯨꯒꯀꯣ ꯑꯗꯨ ꯃꯣꯏ ꯁꯥ ꯑꯩꯈꫭꯏꯁꯦ ꯃꯤꯇꯤꯡ ꯂꯩꯌꯦꯕ
ꯑꯥ
ꯃꯤꯡꯇꯤꯡꯗ ꯃꯁꯥ ꯂꯣꯏꯅꯃꯛꯀꯣ ꯑꯃ ꯁꯥ ꯀꯩ ꯎꯆꯤ ꯑꯣꯏꯒꯦꯔꯥ ꯑꯃ ꯑꯣꯏꯒꯦꯔꯥ ꯑꯃ ꯑꯣꯏꯒꯦꯔꯥ ꯂꯣꯏ ꯃꯤꯇꯤꯡ ꯂꯩꯩꯌꯦꯕ ꯃꯣꯏꯁꯦ
ꯑꯥ
ꯑꯗꯣ ꯂꯣꯏ ꯂꯥꯛꯑꯦ ꯃꯤ ꯑꯝ ꯃꯤ ꯑꯦ ꯑꯃꯈꯛꯇ ꯂꯥꯛꯇꯕ ꯀꯔꯤ ꯑꯣꯏꯒꯅꯤ
ꯂꯣꯏꯅ ꯂꯥꯛꯑꯦꯕ ꯁꯥ ꯂꯣꯏꯅꯃꯛꯇ
ꯑ ꯑꯃꯥ ꯈꯛꯇ ꯂꯥꯛꯇꯕ
ꯑꯃ ꯈꯛꯇꯪ ꯂꯥꯛꯇꯕ
ꯑꯥ
ꯀꯩꯅꫭꯅꯦ ꯇꯧꯏꯁꯤꯕꫭ ꯈꯃꯥꯏ ꯇꯧꯅꯤ ꯈꯃꯥꯏ ꯇꯧ ꯅ
ꯑꯃ ꯇꯧꯕ ꯅꯪꯅ
ꯀꯔꯤ ꯅꫭꯅꯦꯅꯣ
ꯎꯝ ꯍꯨꯝ ꯍꯥꯡꯍꯜ ꯂꯛꯇ꯭ꯔ ꯁꯤꯗꯕꯨ ꯈꯪꯉꯕ
ꯀꯅꯥꯅ ꯈꯪꯗꫭꯔꯤꯒꯦ ꯑꯥ ꯑꯗꯨꯒ
ꯉꯁꯥꯏꯒꯤ ꯁꯃꯨꯗꫭ
ꯁꯃꯨꯗꯤ ꯀꯃꯥꯏꯅ ꯂꯥꯛꯑꯣꯗꫭꯏꯕ
ꯉꯁꯥꯏ ꯁꯃꯨ ꯐ꯭ꯔꯤꯁꯇ ꯊꯝꯈꯤꯗꯨꯗꯤ
ꯑꯥ ꯌꯥꯝ
ꯑꯩꯅ ꯉꯁꯥꯏ ꯑꯗꯨ ꯑꯗꯨꯒ ꯃꯊꯪ ꯍꯪꯒꯗꯕ ꯀꯣꯏꯁꯟꯗ ꯑꯁꯤꯒ ꯁꯝꯃꯦ ꯍꯥꯏꯔꯒ ꯍꯥꯏꯔꯒ ꯅꯪ ꯐꯖꯅ ꯇꯥꯗ ꯃꯥꯜꯂꯦ
ꯇꯥꯕꯨꯗꯤ ꯇꯥꯏꯌꯦ ꯑꯗꯨ ꯑꫭꯏ ꯇꯥꯔꯁꯨ ꯑꯗꯨꯏ ꯋꯥꯈꯟꯗꯗꯤ ꯁꯥꯃꯨꯕꯨ ꯑꯃꯈꯛ ꯂꯩꯕ꯭ꯔꯣ
ꯍꯣꯏꯅꯦ ꯑꯗꯨ ꯑꯩꯅ ꯍꯥꯏꯗꯨꯗꯤ ꯁꯥ ꯑꯃꯈꯛꯇ ꯂꯥꯛꯇꯦ ꯍꯥꯏꯗꯨꯗꯤ
ꯈꯪꯗ꯭ꯔꯦꯗ ꯀꯣꯏꯁꯟ ꯌꯥꯝ ꯂꯥꯛꯑꯅꯤ ꯑꯩꯅ ꯍꯪꯉꯛꯑꯗꯤ ꯑꯟꯁꯔ ꯌꯥꯅꯤꯡꯉꯛ ꯗꯦꯅꯦ ꯀꯣꯏꯁꯟ ꯌꯥꯝ ꯂꯥꯛꯀꯅꯤ ꯑꯥ
ꯀꫭꯏꯁꯟ ꯌꯥꯝ ꯂꯥꯛꯀꯅꯤ ꯑꯗꯨ ꯅꯠꯇ꯭ꯔꯗꯤ ꯄꯦꯜꯂꯣꯏ ꯗꯕ
ꯎꯝ ꯑꯁ ꯑꯍꯥꯟꯅꯀꯣ ꯑꯩꯈꯣꯏꯁꯦ ꯍꯥꯟꯅ ꯑꯍꯥꯟꯕꯒꯤ ꯍꯥꯏꯁꯦ ꯑꯩꯈꯣꯏ ꯑꯩꯈꯣꯏꯒꯤ ꯀꯩ ꯍꯥꯏꯁꯤꯔꯥ ꯐꯣꯛꯇꯦꯡꯜꯁ ꯁꯤꯒꯨꯝꯕꯗꯣ ꯂꯩꯑꯦꯗꯅ ꯑꯗꯨ ꯑꯩꯈꯣꯏꯁꯨ ꯅꯨꯡꯉꯥꯏ ꯅꯨꯡꯉꯥꯏꯕ ꯂꯩꯕꯅꯤ ꯑꯉꯥꯡ ꯑꫭꯏꯀꯥꯟꯗ ꯑꯩꯈꯣꯏ ꯑꯩꯈꯣꯏ ꯕꯥꯈꯣꯏꯅ ꯐꯟ ꯂꯤꯔꯝꯕꯅꯤ ꯂꯣꯏ ꯐꯥꯎꯣꯏꯁꯨ ꯀꯩ ꯂꯤ
ꯀꯥꯎꯈ꯭ꯔꯦ ꯑꯩꯈꯣꯏ ꯈꯔ ꯈꯔ ꯁꯥꯟꯅꯔꯦ ꯑꯩꯈꯣꯏꯗꯤ ꯁꯥꯟꯗ ꯑꯣꯗ ꯄꯥꯈꯨꯝ ꯆꯟꯕꯤꯁꯅꯗꯅꯦ ꯄꯥꯈꯨꯝ ꯀꯃꯥꯏꯅ ꯀꯧꯋꯦ ꯃꯈꯣꯏꯗꯗꯤ
ꯑ ꯑꯥ ꯑꯗꯨꯗꯤ ꯀꯩꯅꯣ ꯑꯁ ꯑꯗꯨꯗꯤ ꯅꯪ ꯋꯥ ꯌꯥꯝ ꯉꯥꯡꯉꯨꯔꯣꯏꯅꯦ ꯑꯩꯅ ꯑꯗꯨꯃꯥꯏꯅ ꯇꯧꯔꯗꯤ
ꯀꯩꯏꯕ
ꯇꯠꯇ‌ꯦ ꯀꯩꯗꯣ ꯑꯩꯏ ꯑꯩꯈꯣꯏ ꯑꯩꯈꯣꯏ ꯂꯣꯗꯗꯤ ꯀꯩ ꯍꯥꯏ ꯁꯔꯥ ꯣꯈꯗꯅ ꯀꯌꯥꯁ ꯑꯗꯨꯗꯦ ꯀꯌꯥꯁ ꯑꯩꯈꯣꯏꯗꯗꯤ ꯍꯟꯅꯕꯗꯣ ꯃꯤꯅ ꯑꯃ ꯍꯥꯡꯉꯀꯥꯟꯗꯀꯣ ꯑꯗꯥ ꯍꯣꯏ ꯍꯥꯏꯕ ꯌꯥꯗꯕ ꯇꯧꯔꯛꯄꯗꯨ ꯑꯗꯨꯒꯨꯝꯕ ꯑꯥ ꯑꯗꯨ ꯑꯩ ꯀꯩ ꯍꯥꯏꯁꯨ ꯆꯥꯛ ꯆꯥꯔꯕꯣ ꯍꯥꯏꯔ ꯀꯥꯟꯗ ꯍꯣꯏ ꯍꯥꯏꯕ ꯌꯥꯗꯕ ꯑꯗꯨꯒ ꯑꯩ ꯍꯟꯖꯤꯟ ꯍꯟꯖꯤꯟ ꯍꯟꯖꯤꯟ ꯀꯣꯏꯁꯟ ꯑꯇꫭꯞ ꯇꯉꯥꯟ ꯇꯣꯉꯟꯕ ꯍꯪꯉꯨꯗꯣꯏꯅꯦꯕ
ꯑꯥ
ꯑꯗꯨꯗ ꯅꯪꯅ ꯍꯣꯏ ꯁꯨꯡꯍꯥꯏ ꯍꯥꯏꯕ ꯌꯥꯗꯕ ꯑꯗꯨꯝ ꯎꯝ ꯍꯣꯏ ꯍꯥꯏꯗꯤ ꯕꯤꯗ ꯆꯥꯛ ꯆꯥꯕ ꯍꯥꯏꯗꯤ ꯆꯥꯔꯦꯒꯨꯝꯕ ꯀꯩꯗꯧꯔꯤꯅꯣ ꯅꯨꯡꯉꯥꯏꯔꯤ ꯍꯥꯏꯔꯗꯤ ꯍꯣꯏ ꯍꯥꯏꯗꯕꯤꯗ ꯅꯨꯡꯉꯥꯏꯔꯤ ꯑꯗꯨꯝ ꯍꯥꯏꯒꯗꯕꯗꯣ ꯑꯗꯨꯃꯥꯏꯅ ꯒ꯭ꯌꯥꯟ ꯇꯥꯕꯔꯥ
ꯇꯥꯗ‌ꯦ
ꯑꯁ ꯍꯣꯏ ꯈꯛꯇ ꯍꯥꯏꯕ ꯌꯥꯗꯕ ꯒꯦꯝꯗꯣ
ꯑꫭ ꯑꫭ ꯑꫭ ꯑꫭ
ꯎꯝ ꯑꯩꯅ ꯅꯪꯉꯣꯟꯗ ꯀꯩꯅꯣ ꯍꯪꯉꯁꯨ ꯍꯣꯏ ꯍꯥꯞ ꯍꯥꯞꯀꯗꯕ ꯃꯐꯝꯗꯣ ꯍꯣꯏ ꯍꯥꯞꯇꯕꯤꯗ ꯑꯇꫭꯞꯄ ꯑꯃ ꯍꯥꯞꯇꯣꯏꯗꯁ ꯑꯥ ꯍꯣꯏ ꯑꯗꯨ ꯑꯗꯨꯃꯥꯏꯅ ꯑꯩꯈꯣꯏꯗꯤ ꯇꯧꯔꯛꯑꯦꯕ
ꯅꯨꯡꯉꯥꯏꯅꯤ ꯑꯗꯨꯗꯤ ꯑꯃꯐꯨꯛ ꯁꯥꯟꯅꯗ꯭ꯔꯤꯌꯦ
ꯆꯥꯛ ꯆꯔꯕꫭ ꯍꯥꯏꯗꯤ ꯑꯩꯈꯣꯏꯗꯗꯤ ꯎꯝ ꯍꯥꯏꯕ ꯌꯥꯗꯦꯕ ꯎꯝꯗꯣ
ꯑꯥ
ꯑꯗꯨ ꯍꯥꯏꯕꯗ ꯆꯥꯛ ꯆꯥꯔꯕꫭ ꯍꯥꯏꯔꯗꯤ ꯂꯨꯞ ꯊꯥ ꯍꯥꯏꯔꯗꯤ ꯏꯆꯦꯒꯨꯝꯕ ꯎꯝ ꯍꯥꯏꯗꯕꯤꯗꯀꯣ ꯑꯗꫭ ꯅꫭꯏꯗꯗꯤ ꯑꯩꯈꯣꯏ ꯑꯩꯈꯣꯏ ꯎꯝ ꯍꯥꯏꯔꯗꯤ ꯅꫭꯏꯗꯤ ꯍꯣꯏ ꯍꯣꯏ ꯑꯗꯨꯝ